ꯑ ꯇꯕꯔꯣ
ꯑ ꯇꯥꯏ ꯇꯥꯏ
ꯀꯩꯗꯧꯢꯅꯣ ꯀꯩꯗꯧꯢꯅꯣ
ꯀꯩꯇꯣꯔꯤꯅꯣ
ꯇꯥ ꯇꯥꯗꯔꯣ ꯑꯩ ꯢꯈꯣꯟ
ꯑꯩ ꯇꯥꯏ ꯇꯥꯏꯑꯦ ꯍꯜꯂꯣ
ꯇꯥꯏꯌꯦ ꯀꯩꯗꯧꯢꯅꯣ
ꯗꯣ ꯑꯗꯨꯝꯃꯤꯗ
ꯈꯔꯤ
ꯑꯃꯃꯨꯡꯗ ꯑꯗꯨꯝꯅꯌꯦꯏ
ꯑꯣ
ꯐꯔꯤ ꯇꯧꯔꯟ ꯆꯗ꯭ꯗ ꯅꯜꯂꯤꯗ ꯀꯔꯤ ꯆꯥꯔꯅꯣꯗꯕꯨ ꯊ ꯀꯩ ꯇꯅꯣ
ꯑꯩꯁꯨ ꯐꯝꯃꯤꯌꯦ ꯅꯪ ꯀꯣꯜ ꯇꯧꯔꯒ
ꯑ ꯇꯥꯏꯟꯖ ꯐꯣꯏꯗ
ꯊꯣꯡꯉꯔꯣꯏ ꯍꯣꯏ ꯅꯅꯦ ꯊ
ꯀꯩꯒꯤ ꯊꯣꯛꯑꯣꯏꯗꯕꯅꯣ ꯥꯆꯥꯔꯣꯏꯗꯔꯣ ꯍꯥꯏ
ꯑꯈꯣꯏ ꯆꯥꯅꯤꯅ ꯆꯥꯕꯕꯨꯗꯤ ꯑꯩꯈꯣꯏ ꯑꯩꯈꯣꯏ ꯑꯩꯈꯣꯏꯅꯤꯅꯦꯅ ꯊꯑꯣꯒꯅꯤ
ꯌꯥꯝ ꯅꯨꯉꯥꯏꯗꯨ ꯋꯥ
ꯃꯤ ꯅ ꯃꯣꯕꯤ ꯅ ꯌꯥꯗꯦ ꯍꯥꯎ ꯎ ꯇ꯭ꯔ
ꯍꯔꯥꯎꯗꯦ ꯑꯩꯅ ꯊꯣꯡꯒꯦ ꯍꯥꯏꯕꯅꯤ ꯃꯥꯅ ꯊꯣꯡꯒꯦ ꯑꯩꯁ ꯍ
ꯃꯅꯤꯅꯦ ꯅꯪ ꯑꯩꯗ ꯈꯟ ꯑꯗꯨ ꯅꯪꯁꯤ ꯌꯥꯝ ꯄꯔꯂꯒꯅꯤ
ꯉꯥꯏ ꯑꯩ ꯇꯟꯅꯤꯡꯉꯤ ꯃꯥꯟꯕ꯭ꯔꯣ ꯇꯜꯂꯕꯅꯤꯍꯦ
ꯃꯤꯅ ꯊꯣꯡꯕꯤꯔꯗꯤ ꯍꯔꯥꯎꯔꯒ ꯆꯥꯕꯗ ꯍꯥꯎꯗ꯭ꯔꯁꯨ ꯃꯤꯅ ꯊꯣꯡꯕꯤꯔꯝ ꯄꯪꯈꯥ ꯑꯥꯕꯗꯨ
ꯑꯆꯥ
ꯃꯤꯅ ꯊꯣꯡꯕꯗꯣ ꯍꯥꯎꯔꯗꯤ ꯆꯥꯕ ꯅꯨꯡꯉꯥꯏꯕ ꯍꯥꯎꯔ꯭ꯔꯗꯤ
ꯑꯔꯤ ꯑꯗꯨ ꯅꯠ ꯅꯠ ꯊꯣꯡꯕꯗꯤ ꯍꯥꯎꯗ꯭ꯔꯁꯨ ꯑꯗꯨꯝ ꯇꯥꯛꯑꯕ꯭ꯔꯣꯕ
ꯑꯩꯅ ꯊꯣꯡꯉꯁꯨ ꯑꯩꯅ ꯍꯥꯎꯗ꯭ꯔꯗꯤ ꯀꯔꯤꯒꯤ ꯑꯃꯨꯛ ꯆꯥꯒꯗꯤ
ꯑꯅꯤ ꯀꯇꯦ ꯏꯗꯟꯅ ꯑ ꯃꯤ ꯈꯗꯤ ꯃꯣꯏ ꯃꯇꯣꯝꯗ ꯊꯣꯡꯉꯒ ꯍꯥꯎꯗ꯭ꯔꯁꯨ ꯍꯥꯎꯔꯦ ꯍꯥꯎꯔꯦ ꯍꯥꯏꯅ ꯆꯥꯕꯈ ꯀꯥꯏ ꯂꯪꯊꯣ ꯇ ꯃ
ꯋꯥꯏ ꯇꯔꯗꯣ ꯎꯅꯦꯗ ꯀꯔꯤ ꯀꯔꯤ ꯍꯖꯪ ꯁꯥꯔ ꯌꯦ ꯅꯣꯏ ꯑꯍꯥꯎ ꯑꯍꯥꯎꯕ ꯈꯛꯇ ꯆꯥꯕ ꯁꯥ ꯌꯦꯟ ꯈꯛꯇ ꯆꯥꯕ
ꯑꯥꯎ ꯁꯥ ꯌꯦꯡ ꯈꯛꯇ ꯉꯥꯏꯔꯦ ꯁꯤꯗ
ꯅ ꯂꯅꯨꯡꯉꯥꯏꯔꯨꯅꯦ ꯂꯣꯏ ꯄꯨꯟꯁꯤꯗꯦ
ꯥꯏꯒꯤ ꯃꯥꯟꯕ ꯋꯥꯅꯤ ꯅꯨꯡꯉꯥꯏꯕ
ꯅꯣꯏ ꯄꯨꯟꯁꯤ ꯅꯣꯏ ꯄꯨꯟꯁꯤ ꯀꯣꯏꯗꯤ ꯀꯃꯤ ꯂꯥꯏ ꯍꯥꯏꯥꯏꯕ ꯇꯅꯤꯅꯦ
ꯂꯩ ꯌꯥꯗꯅꯦ
ꯑꯣꯝ ꯑꯉꯥꯡ ꯁꯤꯟꯅꯕ ꯅꯨꯡꯉꯥꯏꯕ꯭ꯔꯥ ꯅꯪꯁꯨ ꯑꯉꯥꯡ ꯁꯤꯦꯟꯅꯕꯒꯨꯝ ꯇꯧꯋꯦꯗ ꯍꯧꯖꯤꯛ ꯑꯉꯥꯡ ꯃꯈꯣꯟ ꯄꯥꯛꯑꯕꯒꯨꯝ ꯇꯧꯋꯦꯗ
ꯇꯥꯔꯗꯤ ꯂꯩꯃꯤꯟꯅꯕꯤꯔꯗꯦ
ꯑꯩꯗꯤ ꯅꯪ ꯑꯉꯥꯡꯅꯁꯨ ꯈꯟꯕꯗꯨꯅꯦ ꯅꯪ ꯑꯉꯥꯡꯅ ꯈꯟꯕꯅꯤꯅꯦ ꯑꯩꯗꯤ ꯅꯪꯗꯤ ꯑꯉꯥꯡ ꯅꯪꯗꯤ ꯑꯉꯥꯡꯗ ꯊꯝꯕꯅꯤꯉꯗꯤ
ꯑ ꯑꯩ ꯑꯉꯥꯡ ꯑꯃ ꯂꯩꯌꯦ
ꯁꯦꯡꯕ ꯂꯩꯔꯣ
ꯃꯥꯏꯕ꯭ꯔꯣ
ꯃꯥꯟꯁꯨ ꯃꯥꯟꯕ ꯑꯗꯨꯃꯥꯏꯅ ꯍꯥꯏꯔꯒ
ꯌꯦꯦꯑꯃ
ꯑꯦ ꯑ ꯌꯥꯝꯝ ꯊꯩꯅꯦ ꯅꯣꯏꯗꯤ
ꯎꯝ ꯅꯪ ꯅꯪꯗꯤ ꯑꯃꯐꯥꯎ ꯂꯩꯇ꯭ꯔꯤꯕꯣ
ꯂꯩꯇ꯭ꯔꯤ ꯑꯩꯈꯣꯏꯁꯦ ꯂꯩꯅꯤꯡꯉꯕꯅꯦ
ꯂꯩꯔꯣꯅ
ꯂꯩꯅꯤꯉꯥꯏꯗꯣ ꯃꯃꯥ ꯂꯩꯇ꯭ꯔꯔꯤꯅꯦ ꯑꯩꯈꯣꯏ ꯗꯤꯗꯤꯁ
ꯃꯃ ꯃꯃꯥꯗ ꯊ
ꯌꯥꯝ ꯂꯥꯏꯅ ꯐꯪꯕ ꯅꯠꯇꯦꯅꯦ ꯃꯃꯥꯁꯤꯡꯁꯦ
ꯑꯦ ꯃꯃꯥꯗꯤ ꯌꯥꯝ ꯂꯥꯏꯅ ꯐꯝꯅꯤ
ꯗꯦ ꯐꯪꯗꯦ ꯑꯗꯨ ꯑꯗꯨꯗꯤ
ꯐꯪꯉꯦ ꯐꯪꯉꯦ
ꯃꯥ ꯐꯪꯉꯗꯤ ꯐꯪꯉꯥꯡꯗꯨ ꯌꯥꯝ
ꯑꯩ ꯍꯥꯏꯗꯣꯛꯇꯦꯅꯤꯀꯣ
ꯌꯥꯝ ꯇꯒꯣꯟꯗ ꯍꯥꯏꯗꯇꯣꯏꯅꯣ
ꯑ ꯄꯤꯔ
ꯑ ꯃꯁꯦ ꯂꯩ ꯑ ꯃꯥꯗꯤ ꯃꯥꯅ
ꯎꯝ
ꯑꯩꯗ ꯄ ꯀꯥꯏ ꯇꯔꯦ
ꯑꯔꯦ
ꯂꯩꯥꯏꯔꯝꯃꯗꯤ ꯂꯩꯔꯝꯃꯗꯤ ꯁꯨꯃꯥꯏꯅ ꯉꯁ ꯉꯥꯡꯕ ꯉꯝꯂꯣꯏꯗꯕꯁꯠ ꯑꯩ ꯆꯥꯕꯅꯦ ꯄꯪꯍꯥꯏ ꯍꯥꯏꯔꯦꯁ
ꯑꯗꯨꯗꯤ ꯅꯪ ꯂꯧ ꯇꯥꯔꯦ ꯅꯪ ꯂꯧ ꯇꯥꯔꯦ
ꯅꯪꯅꯥ
ꯑꯥ
ꯅꯪꯅ ꯑꯩ ꯂꯥꯎꯗ
ꯍꯣꯏ
ꯑꯩ ꯌꯥꯏꯅꯤ ꯑ ꯑꯗꯨꯁ ꯌꯥꯝꯝꯅꯤꯅꯨꯡꯉꯥꯏꯕ ꯋꯥꯔꯤꯔ
ꯅꯪꯅ ꯌꯥ ꯌꯥꯝꯕꯗ꯭ꯔ꯭ꯔ
ꯑ ꯅ ꯌꯥꯏ ꯍꯥꯏ ꯆꯨꯒ
ꯑꯩ ꯂꯩꯌ ꯍꯥꯏꯔꯛꯀꯅꯤ ꯅꯪ ꯅꯪ ꯑꯃꯨꯛ ꯂꯧꯅꯤꯡꯉꯔꯣꯏ ꯍꯧꯖꯤꯛꯇꯤ ꯑꯩꯅ ꯌꯥꯏ ꯍꯥꯏꯂ
ꯑꯩꯁ ꯍꯌꯦꯡ ꯊꯦꯡ
ꯑꯣ ꯌꯥꯏ ꯇꯗ
ꯀꯔꯝꯕ ꯃꯐꯝꯗ ꯊꯦꯡꯅꯁꯤ ꯍꯥꯏꯕ ꯑꯦꯔꯤꯌꯥꯗ ꯍꯥꯏꯔꯣ
ꯑ ꯃꯐꯝꯗꯨ ꯈꯪꯗꯦꯅꯦ ꯅꯪꯅ ꯍꯥꯏꯔꯛꯄꯁꯨ ꯌꯥꯏꯗ ꯑꯃ ꯍꯦꯛꯇ ꯅꯣꯏ ꯌꯨꯝ ꯃꯈꯥꯗ ꯑꯣꯏꯔꯁꯨ ꯌꯥꯏꯗꯣ
ꯑꯗꯨ ꯃꯥꯗꯤꯗꯤ ꯅꯨꯡꯉꯥꯏꯔꯌꯦ
ꯀꯩꯒꯤꯅꯣ
ꯀꯩꯁꯨ ꯇꯧꯗꯦ
ꯑ ꯅꯣꯏ ꯌꯨꯝ ꯅꯛꯅꯃꯟꯕꯗꯒꯤ ꯃꯤꯅ ꯑꯃꯨꯛꯈꯤꯤꯅꯤ ꯈꯟꯗ꯭ꯔꯣꯕ ꯄꯤꯕ꯭ꯔꯣ
ꯍꯣꯏ ꯊꯦꯡꯕꯨ ꯊꯦꯡꯅꯔꯗꯣꯏꯅꯦ ꯌꯨꯝꯗ ꯌꯧꯗꯣꯏꯅꯦ
ꯑꯗꯨꯗꯤ ꯐꯠꯇꯀ
ꯄꯣꯕ ꯄꯣꯠꯁꯤꯜꯂꯛꯇ꯭ꯔꯕ ꯑꯩ ꯅꯤꯡꯉꯥꯏ ꯇꯧꯁꯤꯟꯗꯣꯏꯅꯦ
ꯅꯝ ꯐꯨꯗꯂ ꯍꯥꯥꯛꯄꯗꯣ
ꯍ ꯑꯗꯨꯒ ꯍꯌꯦꯡ ꯃꯤꯔꯥꯏꯕꯤꯔꯗꯤ
ꯑ ꯔꯥ ꯌꯥꯗꯤ ꯀꯔꯤ ꯑꯃꯨꯛ ꯊꯥꯎꯗ
ꯂꯣꯏꯔꯦ ꯃꯤꯔꯥꯏꯕꯤꯔꯗꯤ ꯄꯨꯟꯁꯤꯗ ꯇꯝꯂꯝꯝꯕꯅꯤꯅ ꯑꯗꯨꯝ ꯀꯞꯂꯛ ꯂꯩꯔꯅꯤ
ꯑ
ꯑꯗꯨ ꯃꯤꯔꯥꯏꯕꯤ
ꯀꯕꯤꯔꯣꯏꯗ
ꯅꯪ ꯃꯤꯔꯥꯏꯕꯤꯔꯦꯗꯤ ꯂꯣꯏꯔꯦ
ꯇꯧꯕꯤꯒꯌꯦ
ꯑꯁꯦꯡꯕꯩꯅꯦ ꯐꯒꯤ ꯅꯠꯇꯦ ꯅꯪꯗꯤ ꯐꯒꯤꯅꯦꯅ ꯈꯪꯂꯝꯒꯅꯤ
ꯃꯥꯂꯨꯕ ꯑꯗꯨ
ꯃꯥꯟꯕꯥꯟꯕ ꯅꯠꯇꯤꯅꯦ ꯁꯦꯡꯕꯩꯅꯤ
ꯊꯗꯤ ꯀꯗꯥꯥꯏꯗ ꯊꯁꯦ
ꯀꯔꯤ ꯀꯜꯂꯝꯕ ꯃꯐꯝꯗ ꯊꯦꯡꯅꯁꯦ ꯍꯥꯏꯅ ꯑꯩꯅ ꯍꯥꯏꯔꯛꯎꯔꯣ ꯅꯪꯅ ꯍꯥꯏꯔꯛꯇꯣꯏ ꯅꯠꯇ꯭ꯔꯣ ꯑꯩꯅ ꯍꯥꯏꯔꯛꯑꯣ ꯍꯥꯏꯔꯛꯑꯣ ꯍꯥꯏꯔꯛꯇꯣꯏ ꯅꯠꯇ꯭ꯔꯣ
ꯀꯤꯗꯁ
ꯍꯥꯏꯒꯅꯣꯕ
ꯑ ꯑꯩꯈꯣꯏ ꯄꯨꯈ꯭ꯔꯤ ꯃꯄꯥꯥꯟꯗ ꯂꯥꯛꯑꯣ
ꯑꯦ ꯇꯣꯄꯤ ꯃꯄꯥꯗ
ꯎꯝ
ꯑꯁ ꯑꯗꯨꯗꯗꯤ ꯑꯗꯨꯗꯗꯤ ꯀꯅꯥꯝꯁꯨ ꯎꯔꯣꯏꯗ꯭ꯔꯣꯕ ꯍꯥꯏꯁꯦ
ꯎꯝ ꯑꯄꯤ
ꯎ
ꯌꯥꯝ ꯅꯨꯡꯁꯤꯕ꯭ꯔꯥ ꯑꯉꯥꯡ ꯃꯈꯣꯜꯗꯣ ꯑꯩꯁꯨ ꯑꯗꯨꯃꯥꯏꯅ ꯂꯩꯅꯤꯡꯈꯔ꯭ꯕꯥ
ꯂꯩꯥꯔꯣ ꯊꯤꯔꯣ ꯊꯤꯔꯣ
ꯎꯝ ꯑꯁ ꯊꯤꯔꯣꯑꯃꯨꯛ ꯍꯥꯏꯔꯦ ꯃꯥꯅ ꯑꯣꯏꯕꯤꯔꯒꯦ ꯍꯥꯏꯔꯒ ꯍꯧꯖꯤꯛꯇ ꯑꯩꯌꯥ
ꯑꯣꯏꯕꯤ-ꯑꯣꯏꯕꯤꯔꯒꯦ ꯍꯥꯏ ꯍꯥꯏꯕꯅꯦ ꯑꯗꯨ ꯅꯪꯅ ꯑꯩꯕꯨ ꯄꯥꯝꯗꯤ ꯄꯨꯈ꯭ꯔꯤ ꯃꯄꯥꯥꯟꯅ ꯍꯥꯏꯔ ꯅꯪꯅ ꯀꯔꯦꯝꯅꯔꯒ ꯅꯣꯛꯄꯤꯔꯛꯑꯒ
ꯀꯔꯦꯝꯅꯕꯥ ꯅꯇꯦꯍꯦ ꯅꯪꯒꯤ ꯈꯜꯂꯒ ꯁꯨꯝ ꯍꯥꯏꯕꯤꯕꯅꯦ ꯀꯩꯅꯣ ꯃꯤꯅ ꯑꯃꯨꯛ ꯎꯈꯤꯗꯨꯅ ꯍꯥꯏꯒꯅꯤ
ꯑꯦ ꯂꯩꯃꯤꯟꯅꯒꯗꯕꯗꯣ ꯂꯣꯟꯅ ꯂꯩꯃꯤꯟꯅꯒꯗ꯭ꯔꯣ ꯅꯪ ꯑꯩ ꯂꯩꯃꯤꯟꯅ
ꯅꯠꯇꯦ ꯑꯗꯨ ꯑꯣꯏꯔꯁꯨ ꯊꯦꯡꯅꯕꯗꯤ ꯇꯣꯡꯉꯥꯂꯤꯗꯅ
ꯊꯦꯡꯅꯒꯦꯔꯥ ꯊꯦꯡꯅꯔꯣꯏꯒꯦꯔꯥ ꯗꯨꯝ ꯂꯣꯟꯅ ꯊꯦꯡꯅꯕ ꯅꯠꯇꯕ
ꯊꯦꯡꯅꯔꯗꯤ ꯂꯣꯠꯅ ꯊꯦꯡꯅꯕ ꯌꯥꯗꯕꯥ
ꯃꯥ ꯗꯨꯝ ꯊꯦꯡꯅꯗꯩꯁꯤ ꯀꯔꯤꯒꯤ ꯂꯣꯔꯗꯣꯏꯕ
ꯃꯥꯅꯤꯅꯦ ꯆꯨꯃꯤꯅꯦ ꯑꯩꯍꯥ
ꯑꯁꯦꯡꯕꯅꯦ
ꯑꯩ ꯑ ꯋꯥꯔꯜ ꯀꯞ ꯀꯨꯝꯕ ꯌꯦꯡꯕ꯭ꯔꯣ ꯕꯣꯜ ꯌꯦꯡꯕ꯭ꯔꯣ
ꯍꯥ ꯀꯔꯥꯏꯗꯒꯤ ꯕꯣꯜ ꯌꯦꯡꯕꯅꯣꯗ
ꯑꯣ ꯃꯆꯥ ꯂꯩꯔꯕꯗꯤꯅ ꯑꯉꯥꯡ ꯂꯩꯔꯕꯅꯤꯅ ꯕꯣꯜꯒꯁꯦ ꯌꯦꯡꯗ ꯁꯪꯉꯝꯃ- ꯔꯣꯏ
ꯀꯗꯥꯏꯗꯒꯤ ꯏꯆꯥꯅꯣ ꯏꯅꯥꯎꯅꯨꯄꯤꯅꯤ ꯆꯥꯅ ꯄꯤꯅ ꯏꯅꯥꯎꯅꯨꯄꯤꯅꯦ
ꯑꯩꯗꯤ ꯃꯥꯟꯕꯨ ꯃꯜꯂꯨꯔꯦ
ꯎꯝ
ꯑꯗꯨꯒꯤꯅꯤꯗ
ꯑꯗꯨꯒꯤ ꯑꯩꯌꯥ
ꯑꯗꯣ ꯂꯩ ꯅꯪ ꯂꯩꯅꯤꯡꯉꯝꯃꯅꯤꯀꯣ ꯑꯗꯨꯗꯤ
ꯂꯩꯅꯤꯡꯗꯦꯗꯥ ꯀꯗꯥꯏꯒꯤ ꯌꯥꯝ ꯅꯨꯡꯉꯥꯏꯕꯩ ꯇꯥꯏꯞꯇ
ꯅꯨꯡꯉꯥꯏꯔꯝꯒꯅꯤ ꯑꯉꯥꯡ ꯑꯩꯈꯣꯏꯗꯤ ꯅꯨꯡꯁꯤꯗ꯭ꯔꯅꯦ ꯂꯩꯒ ꯂꯩꯅꯤꯡꯗ꯭ꯔꯣꯕ
ꯅꯤꯜꯂꯗꯤ ꯅꯨꯡꯁꯤꯗꯦ
ꯎꯝ ꯑꯗꯨ ꯂꯝꯍꯦꯟꯗꯕ ꯐꯪꯂꯗꯤ ꯑꯁ ꯅꯨꯡꯉꯥꯏꯔꯣꯏꯁꯤ
ꯍꯦꯟꯗꯕ ꯐꯪꯔꯗꯤ ꯌꯥꯔꯦ
ꯑ ꯁꯦꯡꯕꯩ ꯀꯣꯜ ꯌꯦꯡꯗꯦ ꯅꯣꯏꯁꯦ
ꯑꯩꯅ ꯌꯦꯡꯕ ꯍꯤꯔꯣꯗꯣ ꯁꯤꯈ꯭ꯔꯦ ꯉꯔꯥꯡ ꯑꯌꯨꯛꯇ
ꯑꯣ ꯑꯌꯨꯛꯇꯛꯇ
ꯑꯥ
ꯅꯨꯡꯉꯥꯏꯇꯦꯅꯦ ꯅꯪꯒꯤꯗꯨꯗꯤ
ꯎꯝ
ꯑꯆꯣꯄꯔ ꯂꯦꯇ꯭ꯔꯄꯣ ꯍꯥꯏ ꯊ
ꯂꯩꯌꯦ ꯑꯗꯨ ꯑꯗꯨ ꯑꯣꯏꯔꯁꯨ ꯑꯩꯅ ꯗ꯭ꯔꯦꯁ ꯀꯌꯥ ꯂꯩꯇꯦ ꯕꯣꯜꯗ
ꯑ ꯂꯩꯕꯤꯌꯨ ꯂꯩꯕꯤꯌꯨ ꯆꯍꯤ ꯃꯔꯤꯗ ꯑꯥ ꯃꯗꯨ ꯂꯅꯥꯒꯕꯥꯅꯤ꯫꯫ ꯆꯍꯤ ꯑꯃ ꯆꯍꯤ ꯑꯃꯔꯤ ꯃꯔꯤꯒꯤ ꯃꯇꯨꯡ ꯂꯥꯛ꯫ ꯑꯂꯦꯄꯣ꯫
ꯃꯥꯅꯦ ꯑꯗꯨ ꯐꯥꯏꯅꯦꯜꯗ ꯍꯦꯟꯅ ꯅꯨꯡꯉꯥꯏꯖꯕꯗꯣ꯫ ꯀꯅꯥꯅꯗ ꯍꯦꯟꯅ ꯅꯨꯡꯉꯥꯏ ꯍꯧꯖꯤꯛ
ꯐꯥꯏꯅꯦꯜꯗ ꯈꯛꯇ ꯌꯦꯡꯗꯣꯏꯔꯣ ꯍꯥꯏꯁꯦ
ꯃ ꯐꯥꯏꯅꯦꯜꯗ ꯉꯥꯛꯇ ꯌꯣꯡꯗꯣꯏꯅꯦ
ꯌꯥꯏ ꯌꯥꯏ ꯎꯝ
ꯃ ꯃꯥꯗꯤ ꯌꯥꯎꯗꯨ ꯗꯦ
ꯅꯣꯏꯗ ꯃꯝꯈ꯭ꯔꯕꯣ
ꯇ ꯀꯔꯤ
ꯃꯝ ꯈꯔꯕꯣꯕ
ꯃꯝꯗꯔꯤꯌꯦ
ꯃꯝꯗꯔꯤꯕꯣ
ꯀꯌꯥꯝ ꯋꯥꯠꯂꯤꯒꯦ
ꯄꯨꯡ ꯁꯚꯦꯟꯗ ꯑꯣꯏꯅ ꯃꯝꯒꯅꯤ
ꯄꯨꯡ ꯁꯚꯦꯟ ꯀꯌꯥꯗ
ꯄꯨꯡ ꯃꯉꯥ ꯇꯔꯨꯛ ꯇꯔꯦꯠꯇ
ꯎꯝ
ꯅꯪꯒꯤꯁꯦ ꯃꯄꯥꯟꯗ ꯂꯩꯕ꯭ꯔꯣ
ꯑꯥ ꯃ ꯄ ꯈꯨ ꯃꯄꯥꯟꯗ ꯂꯩꯇꯦ ꯃꯅꯨꯡꯗ ꯂꯩꯌꯦ
ꯀꯩꯅꯣ ꯑꯩꯈꯣꯏ ꯏꯁꯇꯦꯠ ꯈꯔ ꯂꯩꯔꯤꯁꯦ ꯍꯥꯏꯕꯅ
ꯍꯣꯏ ꯏꯁꯇꯦꯠꯇ ꯅꯠꯇ꯭ꯔꯦꯗꯤ ꯀꯗꯥꯏꯗ ꯏꯁꯇꯦ ꯂꯩꯔꯅ ꯐꯩꯗꯝꯅꯤ ꯍꯣꯏ ꯃꯄꯥꯟꯗ ꯂꯩ
ꯃꯥꯜꯂꯦꯕ ꯅꯪ ꯄꯨꯡ ꯇꯔꯦꯠ ꯃꯝꯃꯦ ꯍꯥꯏꯔꯗꯤ ꯑꯥꯔꯀꯦꯗꯣ ꯑꯩꯈꯣꯏ ꯃ ꯑꯦꯛꯖꯦꯛꯇꯗꯤ ꯑꯩꯈꯣꯏ ꯀꯩꯅꯣꯗꯗꯤ ꯑꯣꯔꯤꯖꯤꯟꯁꯤꯗꯗꯤ ꯄꯨꯡ ꯇꯔꯦꯠꯁꯦ
ꯎꯝ
ꯃꯝ ꯀꯩꯕ ꯑꯗꯨꯗꯤ ꯑꯩ ꯈꯪꯉꯦꯕ
ꯅꯪꯗꯤ ꯅꯪꯗꯤ